ꯇꯥꯏꯦ ꯀꯩꯇꯥꯧꯔꯤ ꯏꯅꯣ
ꯑꯗꯨꯏꯗꯤ ꯅꯪ ꯌꯥꯝ ꯅꯣꯛꯂꯒ ꯂꯩꯕ
ꯑꯦꯍꯖꯤꯗꯤ ꯑꯦꯍꯖꯤꯗꯤ
ꯑꯗꯨ ꯑꯗꯨ ꯑꯗꯨ ꯈꯜꯂꯨꯅꯦ ꯅꯪ ꯐꯖꯅ ꯀꯩꯅꯣ ꯇꯧꯔꯝꯃꯗꯤ ꯅꯪ ꯀꯌꯥꯃꯨꯛ ꯆꯪꯒꯦꯔꯥ
ꯑꯩ ꯉꯔꯥꯡ ꯉꯔꯥꯡ ꯁꯟꯗꯦ ꯉꯔꯥꯡꯗꯤ ꯀꯔꯤꯝꯁꯨ ꯇꯧꯗ꯭ꯔꯕꯅꯦꯕ
ꯑꯗꯨ ꯅꯪ ꯒ꯭ꯔꯨꯞꯇ ꯍꯥꯏꯕꯗꯣ ꯈꯪꯕ꯭ꯔꯣ
ꯀꯒꯦꯍꯦꯕ
ꯗꯦꯠ ꯑꯩꯠꯇꯤꯟ ꯂꯥꯁ ꯗꯦꯠ ꯑꯩꯠꯇꯤꯟ ꯃꯇꯨꯡꯗꯗꯤ ꯌꯥꯔꯔꯣꯏ
ꯑꯣ ꯑꯣꯏꯕ꯭ꯔꯥ ꯉꯁꯤꯗꯤ ꯀꯌꯥ ꯑꯣꯏꯔꯨꯔꯦ ꯍꯣꯏ ꯂꯣꯏꯔꯦ ꯂꯣꯏꯔꯦ
ꯐ꯭ꯔ ꯐ꯭ꯔꯥꯏꯗꯦ ꯃꯃꯥꯡ ꯐ꯭ꯔꯥꯏꯗꯦ ꯅꯨꯃꯤꯠꯇꯗꯨꯗꯤ ꯌꯥꯔꯣꯏꯕ ꯃꯣꯏꯅ ꯑꯗꯨꯝ ꯆꯩꯗꯧ ꯋꯥꯣ ꯀꯩꯅꯣ ꯇꯧꯔꯅꯤꯕꯀꯣ ꯄ꯭ꯔꯣꯁꯦꯁꯤꯡ ꯇꯧꯔꯅꯤ ꯑꯃꯨꯛ ꯑꯗꯨ ꯃꯃꯥꯡꯗ ꯊꯥꯔꯁꯗꯦ ꯃꯅꯨꯡꯗ ꯇꯧ ꯇꯧꯕ ꯂꯣꯏꯅꯤꯅ ꯇꯧ
ꯍ
ꯍꯣꯏ ꯔꯤꯁꯤꯞꯁꯨ ꯇꯧꯑꯣ ꯀꯣꯜꯁꯨ ꯇꯧꯑꯣ ꯒ꯭ꯔꯨꯞꯇꯁꯨ ꯑꯗꯨꯝ ꯍꯪꯉꯑꯣ ꯍꯥꯏꯕꯅꯤ ꯑꯗꯨꯒꯤ ꯑꯩꯈꯣꯏ ꯒꯨꯞꯗ ꯑꯗꯨꯝꯪꯉꯕꯗꯨꯗꯤ
ꯑꯁ ꯑꯩꯗꯤ ꯒ꯭ꯔꯨꯞꯀꯤ ꯃꯦꯆꯦꯖꯁꯨ ꯌꯥꯝ ꯃꯥꯟꯕꯤꯈꯤ
ꯄꯥꯗ꯭ꯔꯁꯨ ꯌꯥꯏꯅ ꯑꯗꯣ ꯄꯥꯗ꯭ꯔꯁꯨ ꯑꯗꯨꯝ ꯍꯦꯛꯇ ꯅꯪ ꯐ꯭ꯔꯤ ꯇꯧꯕ꯭ꯔꯥ ꯍꯥꯏ ꯃꯤ ꯑꯗꯨꯝ ꯍꯥꯡꯅꯁꯨ ꯌꯥꯏꯅ
ꯑꯁ ꯍꯨꯝꯒꯗꯕ ꯃꯨꯠꯇꯣ ꯋꯥ ꯉꯥꯡꯒꯗꯕ
ꯑꯁꯤꯗꯤ ꯃꯣꯏꯅꯁꯨ ꯑꯗꯨꯝ ꯍꯥꯏꯔꯛꯑꯅꯤꯅ ꯃꯣꯏꯅꯁꯨ ꯑꯗꯨꯝ ꯉꯥꯡ
ꯃꯤꯕꯨ ꯉꯥꯡꯒꯗꯕ ꯌꯥꯝ ꯇꯟꯕ ꯍꯥꯏꯅ ꯃꯤꯕꯨ ꯈꯣꯜꯗꯧꯅꯤꯁꯨ ꯇꯝꯕ ꯑꯗꯨꯒꯤ ꯁꯟꯗꯦꯟ ꯁꯟꯗꯦꯗꯤ ꯇꯨ ꯉꯔꯥꯡꯁꯨ ꯑꯗꯨꯝ ꯐꯝꯃꯤꯟꯅꯕ ꯂꯩꯃꯤꯟꯅꯕ ꯀꯣꯏꯕ ꯐꯥꯎꯕ ꯍꯨꯝꯕ
ꯃꯇꯝ ꯃꯇꯝ ꯑꯗꯨꯝ ꯋꯥꯔꯤ ꯁꯥꯒꯗꯤ ꯑꯩꯈꯣꯏꯁꯨ ꯑꯗꯨꯃꯥꯏꯅ ꯇꯧꯅꯤ ꯃꯇꯝ ꯄꯣꯊꯥꯑꯒꯦ ꯍꯥꯏꯔꯁꯨ ꯑꯁ ꯃꯇꯝ ꯄꯥꯝꯃꯣꯏꯦꯗ ꯍꯥꯏꯅ ꯑꯗꯨꯝ ꯀꯣꯜ ꯇꯧꯅꯤ ꯑꯩꯈꯣꯏꯁꯨ ꯂꯦꯝꯅ ꯂꯩꯕꯗꯣ ꯃꯇꯝ ꯄꯥꯝꯃꯧꯕꯗꯣ
ꯍꯧꯖꯤꯗꯤ ꯄꯥꯝꯃꯨꯈ꯭ꯔꯦ ꯉꯁꯤꯗꯤ ꯄꯣꯊꯥꯔꯦ ꯃꯁꯤ ꯍꯌꯦꯡꯗꯤ ꯑꯩ ꯄꯣꯊꯥꯔꯣꯏ
ꯌꯥꯏ ꯌꯥꯏ ꯐꯖꯅ ꯇꯧꯑꯣ
ꯑꯩꯌꯥ ꯉꯁꯤꯗꯤ ꯑꯩ
ꯉꯁꯥꯏ ꯏꯆꯦ ꯑꯃꯗꯨꯁꯨ ꯍꯥꯏꯕꯤꯔꯒ ꯅꯪꯒꯤ ꯄꯦꯃꯦꯟꯒꯤꯗꯣ ꯇꯧꯈ꯭ꯔꯣ ꯊꯣꯛꯄꯅꯦ ꯍꯥꯏꯔꯒ ꯉꯁꯤ ꯇꯧꯗ꯭ꯔꯗꯤ ꯌꯥꯗꯕ꯭ꯔꯣ ꯍꯥꯏꯅ ꯍꯥꯏꯕꯅ ꯏꯁ ꯉꯁꯤ ꯅꯪ ꯇꯧꯅꯤꯡꯉꯗꯤ ꯂꯥꯞꯊꯣꯛꯑꯦꯅ ꯍꯥꯏꯕꯤꯕꯅꯤꯅ ꯍꯣꯔ ꯑꯣꯏꯅ ꯇꯧꯕꯤ ꯌꯥꯏꯔꯣ ꯑꯩ ꯍꯧꯖꯤꯛ ꯊꯕꯛ ꯃꯐꯥꯟꯗ ꯆꯠꯒꯦꯅ ꯆꯠꯂꯦ ꯑꯗꯨꯒꯤꯅꯤ ꯋꯥꯔꯤ ꯁꯥꯖꯩꯑꯅ ꯍꯥꯏꯕ ꯑꯗꯨꯒꯤ ꯑꯣꯁ ꯍꯧꯖꯤꯛ ꯑꯩ ꯑꯩꯁꯨ ꯊꯥꯕꯛ ꯃꯐꯝꯗ ꯂꯩꯌꯦꯦ ꯍꯣꯔꯦꯟ ꯇꯧꯁꯦ ꯍꯥꯏꯔꯒ ꯑꯩꯁꯨ ꯂꯥꯛꯑꯒ ꯆꯥꯛ ꯆꯥ ꯍꯦꯛꯇ ꯆꯥꯔꯒ ꯍꯧꯖꯤꯛ ꯐꯝꯃꯒ ꯃꯤ ꯑꯅꯤ ꯋꯥꯔꯤ ꯆꯥꯈ꯭ꯔꯦ
ꯑꯁ ꯅꯣꯗꯤ ꯀꯌꯥ ꯀꯌꯥꯗ꯭ꯔ ꯏꯦ ꯅꯪꯦ
ꯉꯁꯤ ꯂꯥꯛꯄꯗꯔꯥ
ꯎꯝ
ꯂꯤꯁꯤꯡ ꯑꯃꯒ ꯆꯥꯝꯃꯉꯥ
ꯄ꯭ꯔꯣꯁꯦꯁꯤꯡꯗ ꯄ꯭ꯔꯣꯁꯦꯁꯤꯡꯗ ꯂꯤꯁꯤꯡ ꯑꯃꯥ ꯆꯝꯉꯥ ꯑꯃꯨꯛ ꯀꯥꯔꯕ
ꯑꯧ ꯑꯗꯨꯒ ꯑꯃ ꯑꯃꯗ ꯆꯥꯇꯔꯨꯛ
ꯑꯃꯗ ꯂꯤꯁꯤꯡ ꯑꯁ ꯂꯤꯁꯤꯡ ꯑꯃꯒ ꯆꯥꯇ꯭ꯔꯨꯛ ꯑꯗꯨ ꯃꯤꯅꯤ ꯑꯗꯨꯗꯤ ꯃꯤ
ꯀꯔꯤꯒꯤ ꯃꯤꯒꯤ ꯑꯣꯏꯕ
ꯃꯤ ꯊꯥꯕ ꯑꯗꯨꯗꯤ ꯃꯤ
ꯃꯤꯒꯤ ꯃꯤꯒꯤꯗꯥ ꯅꯪꯅ ꯁꯥꯕꯤꯕ ꯋꯥꯔꯤ
ꯍꯣꯏ ꯑꯗꯨꯗꯤ ꯅꯠꯇꯦ ꯑꯗꯨ ꯑꯦꯀꯥꯎꯟꯁꯦ ꯑꯩ ꯑꯦꯀꯥꯎꯟ ꯑꯁ ꯍꯣꯔꯦꯟ ꯉꯥꯡꯖꯁꯦ ꯁꯤꯒꯤꯗꯤ
ꯎꯝ ꯑꯗꯨꯃꯥꯏꯅ ꯇꯧꯕꯁꯨ ꯌꯥꯕ꯭ꯔꯅꯦ
ꯍꯣꯔꯦꯟ ꯁꯥꯥꯁꯦꯕ ꯃꯣꯏ ꯑꯩꯀꯥꯎꯟ ꯑꯩꯅ ꯂꯧꯕ ꯑꯗꯨꯒꯤ
ꯑꯥ
ꯒ꯭ꯔꯨꯞꯗꯁꯨ ꯍꯥꯏꯕꯗꯨꯗꯤ ꯑꯦꯀꯥꯎ ꯂꯧꯕ ꯌꯥꯏ ꯍꯥꯏꯅ
ꯑꯗꯨ ꯍꯧꯖꯤꯛꯇꯤ ꯀꯩ ꯇꯧꯔꯦꯕ ꯅꯣꯏ
ꯑꯗꯨꯝ ꯐꯝꯃꯒ ꯂꯩꯑꯦꯗ ꯏꯔꯨꯒꯦꯅ ꯇꯧꯋꯦ ꯑꯗꯨꯒ ꯑꯩꯁꯨ ꯑꯁ ꯉꯥꯏꯍꯥꯛ ꯋꯥꯔꯤ ꯁꯥꯔꯒ ꯑꯃꯨꯛ ꯏꯔꯨꯕꯖꯒꯦꯅ ꯑꯗꯨꯝ ꯐꯝꯅꯔ ꯂꯩꯑꯦ ꯑꯗꯨꯗꯤ
ꯎꯝ
ꯉꯁꯤ ꯑꯩꯁꯨ ꯊꯕꯛ ꯈꯤꯇꯪ ꯊꯦꯟꯅ ꯍꯜꯂꯥꯛꯄ ꯑꯃꯗꯤ ꯂꯥꯏꯕ꯭ꯔꯦꯔꯤ ꯆꯠꯈ꯭ꯔꯦ ꯑꯃꯗꯤ ꯀ꯭ꯂꯥꯁ ꯆꯠꯂꯒ ꯍꯜꯂꯛꯑꯦ
ꯑꯃꯗꯣ ꯂꯥꯏꯕ꯭ꯔꯦꯔꯤ ꯆꯠꯄ ꯆꯠꯀꯅꯤ ꯍꯥꯏꯕꯗꯣ ꯆꯠꯄ ꯍꯧꯗ꯭ꯔꯤꯕ꯭ꯔꯣ
ꯆꯠꯇ꯭ꯔꯤ ꯆꯠꯇꯦ ꯅꯍꯥꯟ ꯆꯠꯀꯦꯔꯥ ꯆꯠꯇꯦ ꯍꯟꯗꯛ ꯆꯠꯂꯒꯦꯅ ꯍꯥꯏꯔꯤꯕꯅꯤ
ꯑꯗꯨ ꯍꯟꯗꯛꯁꯨ ꯍꯧꯖꯤꯛ ꯊꯥ ꯀꯥꯔꯦ ꯅ ꯀꯔꯤ ꯇꯧꯔꯤꯔꯤꯕ꯭ꯔꯥ
ꯈꯪꯗꯦꯗ ꯃꯥꯥꯅ ꯆꯠꯅꯤꯡ ꯃꯇꯝꯗ ꯆꯠꯍꯜꯂꯣ ꯀꯩꯅꯣ ꯑꯗꯨꯗꯤ
ꯑꯣꯏ ꯑꯣꯏꯒꯗ ꯃꯥꯟꯗꯦꯗ ꯑꯣꯏꯒꯤꯁꯦ
ꯎꯝ
ꯃꯇꯝ ꯃꯥꯡꯍꯜꯂꯒ ꯂꯩꯕꯒꯨꯝꯅ ꯍꯥ
ꯈꯪꯗ꯭ꯔꯦ
ꯃꯇꯝ ꯃꯥꯡꯍꯜꯂꯒ ꯂꯩꯗꯤ ꯂꯣꯏꯔꯦꯀꯣ ꯊꯕꯛꯅ ꯊꯕꯛ
ꯇꯧꯔꯝꯃꯣꯏꯗ
ꯅꯪꯗꯤ ꯉꯁꯤ ꯌꯨꯝꯗ ꯂꯩꯕ꯭ꯔꯣ ꯗꯨꯀꯥꯟ ꯆꯠꯇ꯭ꯔꯣ
ꯂꯩꯌꯦ ꯗꯨꯀꯥꯟ ꯐꯥꯝꯕ ꯍꯦꯟꯅ ꯁꯤꯅ ꯐꯔꯦꯕꯀꯣ ꯃꯤ ꯂꯩꯇꯦꯅꯦ ꯍꯣꯏ
ꯑꯁ ꯌꯦꯡꯉꯣ ꯃꯇꯝ ꯃꯇꯝ ꯀꯩꯅꯣ ꯇꯧꯋꯦ ꯍꯥꯏꯔꯗꯤ ꯈꯜꯂꯣ ꯃꯇꯝ ꯂꯩꯔꯤꯌꯦꯀꯣ ꯑꯁꯤ ꯊꯥ ꯃꯅꯨꯡꯗ ꯂꯣꯏꯔꯅꯤ ꯍꯥꯏꯗꯨꯅ ꯑꯗꯨꯝ ꯃꯇꯝ ꯂꯩꯔꯤꯗꯤ ꯀꯌꯥꯝꯃꯨꯛ ꯅꯨꯡꯉꯥꯏꯒꯗ꯭ꯔꯕ
ꯍꯣꯏꯅꯦ
ꯈꯤꯇꯪ ꯈꯤꯇꯪ ꯑꯣꯏꯔꯁꯨ ꯆꯪ ꯆꯪꯕꯗ ꯑꯈꯣꯏꯁꯨ ꯈꯤꯇꯪ ꯍꯥꯏꯗꯤ ꯑꯈꯣꯏꯅ ꯁꯤꯖꯤꯟꯅꯕꯗ ꯍꯥꯏꯗꯤ ꯑꯋꯥꯠꯄꯗꯣ ꯈꯤꯇꯪ ꯃꯦꯟꯁꯤꯟꯕꯤ ꯌꯥꯏꯅ
ꯎꯝ ꯍꯥꯏꯗꯤ ꯉꯁꯤ ꯗꯦꯠ ꯇꯨꯌꯦꯞ ꯍꯥꯏꯕ
ꯐꯣꯔꯇꯤꯟ ꯑꯣꯏꯔꯦ
ꯐꯣꯔꯇꯤꯟ ꯐꯤꯞꯇꯤꯟ
ꯅꯨꯃꯤꯠ ꯑꯍꯨꯝ ꯉꯛꯇ ꯉꯥꯏꯔꯦ ꯅꯨꯃꯤꯠ ꯑꯍꯨꯝ ꯉꯛꯇ ꯉꯥꯏꯔꯦ ꯃꯔꯤꯒꯤ ꯅꯨꯃꯤꯠꯇꯨꯗꯤ ꯌꯥꯔꯣꯏꯕ ꯄ꯭ꯔꯣꯁꯦꯁꯁꯤꯡ ꯃꯣꯏꯅ ꯆꯦꯛ ꯇꯧꯔꯅꯤꯅ ꯍꯦꯜꯂꯅꯤ ꯃꯇꯝ ꯌꯥꯔꯔꯣꯏꯕ
ꯊꯥꯔꯇꯤ ꯐꯥꯎ ꯑꯣꯏ ꯄꯤꯔꯤ ꯐꯗꯧꯕ
ꯑꯗꯨꯅꯤ ꯑꯗꯨ ꯃꯤ ꯌꯥꯝ ꯃꯟꯈ꯭ꯔꯕꯩ ꯃꯣꯏꯁꯨ ꯑꯗꯨꯝ ꯃꯣꯏꯅ ꯑꯄꯥꯝꯕ ꯄꯣꯠꯇꯨ ꯑꯗꯨꯝ ꯐꯪꯉꯕꯒꯤ ꯑꯣꯏꯔꯝꯅꯤꯅ
ꯎꯝ
ꯃꯥꯒꯤ ꯃꯔꯨꯞ ꯅꯨꯄꯤꯗꯤ ꯑꯃꯗꯨꯗꯤ
ꯑꯁ ꯑꯃꯃꯗꯨ ꯇꯧꯕꯗꯤ ꯇꯧꯋꯦ ꯃꯥꯗꯩ ꯁꯨꯁꯥ ꯁꯥꯔꯝꯗ꯭ꯔꯦ ꯃꯥꯗꯤꯩ ꯆꯥꯅꯤꯒ ꯀꯌꯥꯔꯥ ꯏꯁꯥꯗ ꯂꯩꯌꯦ ꯍꯧꯖꯤꯛ ꯑꯩ ꯃꯥꯒꯤ ꯇꯧꯕꯤꯑꯕꯀꯣ ꯕꯦꯡ ꯀꯩꯅꯣꯗ ꯑꯩꯅ ꯁꯦꯝꯕꯤꯔꯦꯕ ꯍꯧꯖꯤꯛ ꯑꯗꯨ ꯌꯦꯗ ꯆꯥꯅꯤ ꯁꯝꯊꯤꯡ ꯁꯚꯦꯟꯇꯤ ꯁꯝꯗꯤꯡ
ꯅꯕꯟꯅꯤꯁꯨ ꯑꯗꯨꯝ ꯋꯥꯔꯤ ꯁꯥꯕ ꯌꯥꯏ ꯅꯪ ꯇꯧ ꯑꯗꯨꯃꯥꯏꯅ ꯇꯧꯑꯣ ꯅꯕꯥꯔ ꯏꯆꯦ ꯍꯣꯏ ꯑꯥ ꯃꯥꯁꯨ ꯇꯧꯑꯣ ꯑꯩꯈꯣꯏꯗꯁꯨ ꯇꯧꯑꯣ ꯑꯗꯨꯒ ꯑꯩ ꯏꯌꯥꯝꯕ ꯑꯩꯁꯨ ꯇꯧꯕ ꯌꯥꯏꯅ ꯇꯧꯒꯦ ꯍꯥꯏꯔꯗꯤ ꯌꯥꯝ ꯂꯩꯌꯦꯗ ꯅꯪ ꯒ꯭ꯔꯨꯞꯗ ꯍꯪꯒ
ꯑꯁ ꯌꯥꯝ ꯂꯩꯌꯦꯗꯣ ꯑꯩꯅ ꯈꯨꯝ ꯐꯣꯟ ꯈꯨꯝꯗ ꯇꯟꯕꯀꯣ꯫
ꯎꯝ ꯑꯁ ꯀ ꯀ ꯑꯗꯨꯅꯦ ꯑꯗꯨꯏꯅꯦ ꯀꯅꯥꯅꯣ ꯑꯗꯨꯅꯤ ꯑꯗꯨ ꯆꯨꯝꯃꯦꯗ
ꯎꯝ
ꯂꯩꯗ
ꯑꯈꯣꯏꯁꯨ ꯑꯍꯤꯡꯗꯤ ꯑꯍꯤꯡ ꯅꯨꯡꯗꯥꯡꯗꯤ ꯆꯥꯛ ꯊꯦꯡꯅ ꯆꯥꯏ ꯑꯗꯨꯒ ꯆꯥꯛ ꯍꯦꯛ ꯆꯥꯕ ꯂꫭꯏꯔꯒ ꯑꯗꯨꯝ꯫ ꯈꯨꯝꯅꯤꯡꯉꯥꯏ ꯃꯨꯠ ꯍꯥꯏꯗꯤ ꯈꯨꯝꯕꯗꯣ ꯇꯜꯂꯦꯕ ꯑꯩꯁꯨ꯫ ꯇꯨꯝ ꯅꯤꯡꯕ ꯀꯩꯅꯣ ꯑꯩꯁꯨ ꯑꯍꯤꯡꯗ ꯈꯨꯝꯗꯦꯗ ꯅꯨꯡꯊꯤꯟꯗ ꯑꯗꯨꯝ ꯈꯨꯝ ꯉꯛꯀꯅꯤꯗ꯫
ꯅꯨꯡꯊꯤꯟꯗ ꯉꯔꯥꯡ ꯅꯍꯥꯟꯗꯤ ꯍꯧꯔꯤꯉꯩꯗꯤ ꯌꯥꯝ ꯕꯦꯔꯥꯛ ꯀꯥꯎꯗꯣ ꯑꯗꯨ ꯃꯨꯠꯗꯨ ꯌꯦꯝ ꯑ ꯕꯤꯠ ꯑ ꯀꯛ ꯀꯨꯨꯝꯒ꯭ꯔꯦꯕ
ꯑꯩꯁꯨ ꯑꯩꯁꯨ ꯑꯗꯨ ꯃꯇꯝꯗꯒꯤ ꯋꯥꯔꯤ ꯁꯥꯕꯗꯨꯣ ꯇꯟꯈ꯭ꯔꯕ꯫ ꯐꯖꯅ ꯁꯥꯗ꯭ꯔꯕꯅꯦꯕ ꯑꯗꯣ ꯍꯟꯗꯛꯇꯤ ꯇꯥꯛꯁ ꯂꯣꯏꯈꯔꯗꯤ ꯀꯣꯜ ꯔꯤꯁꯤꯞ ꯇꯧꯕꯁꯨ ꯌꯥꯗ꯭ꯔꯦꯕꯀꯣ꯫ ꯑꯩꯒꯤ ꯑꯃꯗꯨꯗꯤ ꯌꯥꯗ꯭ꯔꯦꯕ꯫
ꯔꯤꯁꯤꯞꯖꫭ꯫
ꯍꯣꯏ
ꯀꯔꯤꯒꯤꯔ꯫
ꯇꯥꯛꯁꯦ ꯂꯣꯏꯕꯗꯤ ꯔꯤꯁꯤꯞ ꯀꯨꯝꯕ ꯌꯥꯗ꯭ꯔꯦ ꯍꯧꯖꯤꯛ ꯑꯗꯨ ꯃꯤ ꯑꯅꯧꯕꯁꯨ ꯆꯪꯕꯅꯤꯅ ꯃꯣꯏꯅꯁꯨ ꯀꯩꯅꯣ ꯇꯧꯈ꯭ꯔꯦ꯫ ꯍꯧꯈ꯭ꯔꯦꯕ ꯍꯧꯖꯤꯛ ꯂꯣꯏꯁꯤꯟꯕ ꯍꯧ
ꯑꯥ ꯑꯗꯨ ꯍꯞꯇꯥ ꯅꯧꯕ ꯊꯧꯔꯁꯨ ꯑꯗꯨꯝ ꯌꯥꯗ꯭ꯔꯦ ꯑꯗꯨ ꯑꯦꯀꯥꯎꯟꯗ ꯑꯗꯨꯝ ꯂꫭꯏꯔꯦ ꯑꯗꯨꯗꯤ꯫
ꯑꯗ꯭ꯔꯦ ꯍꯣꯏ꯫
ꯎꯝ꯫
ꯑꯩꯁꯨ ꯑꯗꯨꯗ ꯇꯧꯗ꯭ꯔꯦ꯫
ꯑꯣ꯫
ꯃꯤ ꯃꯤꯁꯨ ꯆꯠꯇꯦ ꯆꯥꯠꯇꯦ ꯍꯥꯏꯕꯦꯛ ꯆꯠꯀꯗꯧ ꯃꯗ꯭ꯔꯦꯕ ꯑꯗꯨ꯫
ꯎꯝ꯫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
ꯂꯧꯅꯤ ꯃꯣꯏꯁꯨ ꯃꯤ ꯑꯇꫭꯞ꯫ ꯄꯥꯝꯕꯒꯅꯤ ꯑꯗꫭ ꯁꯦꯝ ꯄꯔꯁꯟ ꯎꯝ
ꯍꯥꯏꯗꯤ ꯑꯅꯧꯕ ꯂꯥꯛꯄꯗ ꯑꯅꯧꯕ ꯂꯥꯛꯄ ꯃꯤ꯫ ꯁꯨ ꯑꯗꯨꯝ ꯆꯥꯔ ꯑꯗꯨꯝ ꯂꯣꯏ ꯃꯣꯏꯅ ꯂꯣꯏꯈ꯭ꯔꯦ ꯃꯇꯝ ꯂꯩꯇ꯭ꯔꯦ ꯍꯥꯏꯅ ꯍꯥꯏꯗꯤ ꯑꯅꯧꯕ ꯃꯤꯗꯤ ꯀꯩꯝꯇ ꯐꯪꯔꯣꯏꯅ꯫
ꯎꯝ
ꯑꯗꯨꯏ ꯑꯗꯨꯃ ꯃꯈꯜꯂꯒ ꯑꯗꯨꯝ ꯇꯧ ꯃꯥꯜꯂꯦꯗ꯫
ꯑꫭꯏꯔꯝꯃꯅꯤ
ꯎꯝ ꯅꯣꯏꯗ ꯉꯁꯤ ꯅꯨꯡꯁꯥ ꯊꯣꯛꯄ꯭ꯔꯣ꯫
ꯑꯁ ꯊꯣꯛꯇꯦ ꯉꯁꯥꯏ ꯑꯩ ꯊꯕꯛ ꯍꯜꯂꯛꯄꯒꯅ ꯅꯣꯡ ꯈꯤꯇꯪ ꯆꯨꯑꯦ꯫
ꯑꯦ ꯑꯈꯣꯏꯗꯗꯤ ꯉꯁꯤ ꯅꯨꯡꯁꯥ ꯁꯥꯔ ꯂꯩꯅꯦ꯫
ꯑꯣ ꯉꯁꯥꯏ ꯅꯣꯡ ꯆꯨꯏꯑꯦ ꯑꯗꯣ ꯍꯧꯖꯤꯛꯇꯤ꯫ ꯌꯥꯝ ꯃꯝꯕꯗꯤ ꯅꯠꯇꯦ ꯑꯗꯨꯕꯨ ꯅꯨꯡꯁꯥꯗꯤ ꯌꯥꯝ ꯊꯣꯛꯇꯦ꯫
ꯐꯤ ꯁꯨꯕ ꯐꯤ ꯁꯨꯒꯗꯕ꯫ ꯌꯥꯝ ꯂꯩꯈ꯭ꯔꯦ ꯅꯣꯡ ꯆꯨ ꯅꯣꯡ ꯉꯔ ꯅꯅꯥ ꯆ ꯊꯨ꯫ ꯁꯨꯕꯤꯕꯁꯤꯡꯁꯦ ꯃꯅꯝ ꯅꯝ ꯅꯝꯔꯒ꯫ ꯑꯣ ꯉꯁꯤ ꯕꯦꯁ ꯐ꯭ꯔꯦꯁꯤꯡ ꯁꯨꯒꯗꯕ ꯅꯍꯥꯟꯗꯒꯤ ꯊꯝꯕꯅꯤ꯫ ꯅꫭꯡ ꯉꯁꯤ ꯅꯨꯡꯁꯥ ꯊꯣꯛꯑꯗꯧ ꯃꯥꯜꯂꯦ ꯅ ꯁꯨꯔ ꯐꯥꯎꯕꯤꯔꯝꯃꯦ꯫ ꯍꯧꯖꯤꯛ ꯐꯥꯎꯗꯤ ꯅꯨꯡꯁꯥ ꯑꯗꯨꯝ ꯁꯥꯂꯦ ꯁꫭꯝꯗꯗꯤ꯫ ꯍꯣꯔꯦꯟ ꯀꯔꯤ ꯊꯣꯛꯀꯦꯔ ꯈꯪꯗꯦ ꯍꯣꯔꯦꯟ ꯆꯨꯔꯥꯛꯀꯦꯔ ꯈꯪꯗꯦ꯫
ꯍꯟꯗꯛꯀꯤ ꯀꯩꯅꯣꯁꯤꯗꯤ ꯆꯨ ꯅꯤꯅꯤꯃꯒꯩꯅ ꯆꯨꯕ ꯁꯥ ꯅꯤꯃꯒꯅ ꯆꯥꯕꯀꯣ꯫
ꯑꯥ꯫
ꯌꯥꯝ ꯁꯥꯔꯒ ꯂꯩꯔꯁꯨ ꯑꯗꯨꯝ ꯆꯨꯔꯅꯤ
ꯍꯣꯏ
ꯆꯨꯔꯒ ꯂꯩꯔꯁꯨ ꯁꯥꯔꯅꯤ ꯑꯃꯨꯛ ꯑꯗꯨꯃꯥꯏꯅ ꯇꯧꯋꯦꯕ
ꯁꯥꯏ ꯑꯃꯗ ꯆꯨꯔꯁꯨ ꯁꯥꯏ ꯑꯃꯗꯅ ꯅꯨꯡꯁꯥ ꯊꯣꯛꯄ
ꯎꯝ
ꯎꯝꯅꯦꯕ꯫
ꯑꯣ꯫ ꯃꯩ ꯅꫭꯝ ꯑꯂꯨꯒꯗꯥ ꯆꯥꯏꯌ‌ꯦ꯫
ꯑꯣ꯫
ꯅꯣꯏꯗꯤ꯫
ꯑꯈꯣꯏꯗꯤ ꯉꯔꯥꯡ ꯏꯕꯥꯅꯤ ꯀꯔꯤ ꯉꯥ꯫ ꯑꯩꯅ ꯂꯩꯔꯛꯄ ꯉꯔꯥ ꯑꯍꯤꯡꯒꯤ ꯁꯣꯗꯧꯅ ꯑꯗꯨꯝ ꯆꯥꯈ꯭ꯔꯦ
ꯑꯣ ꯅꯕꯥꯅꯤ ꯉꯥꯛꯇ ꯂꯩꯕꯤꯌꯦ ꯏꯟꯁꯥꯡ ꯑꯍꯥꯎ ꯑꯍꯥꯎ ꯆꯥꯔꯔꯕꯅꯤꯗ
ꯅꯠꯇꯦ ꯆꯥꯅꯤꯡꯗꯕ
ꯍꯥꯏꯔꯅꯤ ꯍꯣꯏ
ꯄꯩꯁꯥꯕꯨꯗꯤ ꯂꯩ ꯑꯗꯨꯕꯨ ꯆꯥꯅꯤꯡꯗꯕ
ꯑꯩꯈꯣꯏꯗꯤ ꯑꯩꯈꯣꯏꯗꯤ ꯆꯥꯅꯤꯡꯕ ꯄꯩꯁꯥꯅ ꯂꯩꯇꯕ
ꯑꯦ ꯏꯈꯣꯏꯅꯤ ꯏ ꯏꯕꯥꯅꯤ ꯏꯕꯥꯅꯤꯅ ꯋꯥꯥꯏꯔꯁꯨ ꯀꯔꯤꯔꯅꯤ ꯄꯩꯁꯥ ꯑꯣꯗꯤ ꯀꯗꯥ ꯀꯗꯥꯏꯗ ꯀꯔꯤ
ꯏꯁ ꯏꯃꯥꯅ ꯍꯥꯏꯌꯦꯀꯣ ꯅꯪꯉꯥꯟꯗ ꯄꯩꯁꯥ ꯌꯥꯝ ꯂꯩ ꯍꯥꯏꯌꯦꯦ
ꯃꯥꯃ ꯄꯤꯕ꯭ꯔꯣ
ꯅꯍꯥꯟ ꯅꯪ ꯆꯥꯅꯤ ꯊꯥꯕꯗꯣ ꯏꯁ ꯈꯤꯇꯪ ꯌꯥꯝꯅ ꯊꯥꯔꯛꯑꯣ ꯍꯥꯏꯕ ꯌꯥꯗ꯭ꯔꯣ ꯃꯥꯁꯨ ꯆꯥꯅꯤ ꯉꯥꯛꯇ ꯀꯔꯤ ꯊꯥꯔꯛꯄ꯭ꯔꯣ
ꯀꯔꯤꯔꯅꯦ ꯄꯩꯁꯥ ꯑꯗꯤ ꯄꯩꯁꯥ ꯄꯩꯁꯥꯅ ꯄꯩꯁꯥ ꯗꯔꯀꯥ ꯌꯥꯝ ꯂꯩꯌꯦ ꯀꯩꯅꯣ
ꯃꯉꯣꯟꯗ
ꯀꯪꯂꯥꯌꯦꯟ ꯀꯪꯂꯥꯌꯦꯟ ꯌꯣꯟꯒꯦꯅ ꯄꯨꯔꯑ ꯑꯗꯨꯕꯨ ꯌꯣꯟꯗ꯭ꯔꯤ
ꯑꯩꯈꯣꯏꯒꯤ ꯃꯤ ꯂꯩꯅꯤꯡꯉꯥꯏ ꯂꯧꯅꯤꯡꯉꯥꯏ ꯂꯩꯗꯕꯩꯔꯥ
ꯑ ꯅꯠꯇꯦꯗ ꯍꯥꯏꯅ ꯅꯨꯡꯁꯥ ꯊꯧꯔꯒ ꯈꯔ ꯐꯥꯎꯔꯒ ꯌꯣꯟꯅꯤꯡꯕ ꯑꯗꯨꯒꯤ
ꯑꯣ ꯑꯗꯨ ꯃꯟꯗꯤ ꯍꯧꯖꯤꯛ ꯍꯟꯗꯛ ꯑꯗꯨꯝ ꯌꯥꯕ꯭ꯔꯣ
ꯍꯥ ꯆꯅꯤ ꯆꯅꯤ ꯇ ꯆꯥꯟꯅꯤꯒꯠꯇ꯭ꯔ ꯆꯅꯤ ꯇ꯭ꯔ ꯑꯗꯨꯒ ꯌꯣꯜꯂꯦ ꯍꯦꯟꯅ ꯑꯪꯀꯈꯣꯏꯅꯣ
ꯑꯣ ꯌꯥꯝ ꯄꯨꯔꯛꯄ
ꯌꯥꯝꯗꯦꯍꯦ ꯈꯖꯤꯛꯇꯅꯤꯍꯦ ꯑꯩꯒꯤ ꯁꯤꯂꯝꯕꯦꯟ ꯃꯉꯥ ꯅꯍꯟ ꯑ ꯂꯩꯁꯥꯕꯤ ꯑꯃꯅ ꯄꯨꯔꯛꯄ ꯑꯗꯨ ꯃꯥꯒꯤ ꯃꯃꯥꯈꯣꯏ ꯂꯧꯒꯦ ꯍꯥꯏꯅꯀꯣ
ꯑꯣ
ꯑꯗꯨ ꯂꯣꯝꯄꯦꯟꯒꯤ ꯃꯦꯃꯥꯟ ꯄꯩꯁꯥ ꯄꯤꯗꯕꯤꯗ ꯑꯗꯨꯝ ꯀꯪꯂꯥꯌꯦꯟ ꯑꯣꯏꯅ ꯄꯤꯔꯣ ꯍꯥꯏꯅ ꯃꯣꯏꯅ ꯄꯤꯔꯛꯄ
ꯀꯅꯥ
ꯑꯗꯨ ꯐꯨꯠꯂꯣꯝꯄꯦꯟ ꯄꯥꯏꯕꯁꯤꯡꯅ ꯑꯩ ꯂꯝꯐꯦꯜ ꯂꯧꯕꯁꯤꯡ ꯃꯤꯁꯤꯡꯅꯀꯣ
ꯈꯨꯟꯒꯤ ꯃꯤꯔꯣ ꯑꯣ ꯑꯣ
ꯃꯥ ꯍꯡꯕꯅꯤꯗ
ꯑꯣ ꯑꯣ ꯑꯣ
ꯏꯃꯥꯍꯟ ꯑꯥ ꯏꯄꯥ ꯁꯥꯏꯗꯒꯤ ꯏꯃꯥꯍꯥꯟ ꯏꯃꯥ ꯉꯔꯤ ꯏꯃꯥꯍꯥꯟ ꯑꯗꯨꯒ ꯑꯥ ꯑꯩꯈꯣꯏ ꯌꯨꯝ ꯃꯊꯛꯇ ꯂꯥꯁ ꯂꯩꯕꯗꯣ ꯃꯥꯏ ꯅꯨꯄꯥꯁꯤ ꯈꯔ ꯑꯗꯨꯅ ꯑꯅꯤ ꯑꯗꯨꯃꯥꯏꯅ ꯀꯃꯦꯟꯁꯤꯡ ꯄꯤꯕ ꯑꯗꯨ ꯑꯗꯨ ꯑꯗꯨꯒ ꯅꯣꯡꯃꯥ ꯏꯄꯥꯒ ꯑꯥ ꯎꯃꯣꯔꯣꯛꯀꯤ ꯂꯧꯗ ꯑꯩꯅ ꯀꯪꯂꯥꯌꯦꯟ ꯌꯦꯡꯕ ꯆꯠꯄ ꯑꯗꯨ ꯑꯥꯏꯅ ꯈꯔ ꯐꯪꯕ ꯑ
ꯑꯣ
ꯑꯣ ꯇꯥ ꯇꯔꯥ ꯐꯥꯔꯣꯏ ꯐꯥꯒ ꯐꯥꯒꯦꯔ ꯐꯥꯗꯧ ꯃꯟꯗꯦꯗ
ꯑꯣ
ꯂꯤꯁꯤꯡ ꯑꯃ ꯑꯅꯤꯗꯤ ꯐꯡꯉꯝꯕ ꯌꯥꯏ ꯌꯥꯏ ꯑꯅꯤ ꯑꯅꯤ ꯍꯦꯟꯕ
ꯈꯤꯇꯪ ꯑꯣꯏꯔꯁꯨ ꯀꯩꯅꯣ ꯇꯧꯔꯗꯤ ꯌꯥꯔꯦꯅ
ꯄ꯭ꯔꯣꯐꯤꯠꯅꯤ ꯄꯩꯁꯥ ꯍꯦꯟꯅꯗꯤꯀꯣ ꯑꯗꯨꯒꯤ ꯃꯣꯏꯁꯨ ꯈꯔ ꯈꯔ ꯍꯦꯟꯅ ꯍꯥꯞꯄꯤꯌꯦꯕ ꯑꯗꯨ ꯌꯥꯝꯗ꯭ꯔꯦ ꯍꯥꯏꯅ ꯅꯦꯛꯁ ꯋꯤꯛꯇ ꯑꯩ ꯄꯣ꯭ꯔꯝꯒꯥꯝ ꯐꯅ ꯇꯕ ꯂꯩꯌꯦ ꯆ ꯍꯂꯛꯑꯒ ꯌꯨꯝ
ꯀꯗꯥꯏꯗ ꯈꯨꯟ ꯑꯣ
ꯂꯥꯛꯑꯒ ꯑꯁ ꯗꯦꯜ ꯂꯧꯅꯤꯡꯉꯁꯨ ꯄꯩꯁꯥ ꯕꯦꯜꯗꯒꯤ ꯑꯗꯨꯝ ꯕꯦꯜꯒꯤ ꯄꯩꯁꯥ ꯊꯤꯕꯗ ꯋꯥꯏꯅꯦ
ꯅꯪ ꯑ ꯅꯪ ꯍꯟꯗꯒꯤ ꯀꯩꯅꯣꯗꯣ ꯂꯣꯏꯁꯤꯟꯈ꯭ꯔꯕꯣ
ꯀꯔꯤ ꯍꯣꯏ ꯐꯖꯕ ꯂꯩꯇ꯭ꯔꯦꯅꯦ ꯑꯗꯣ
ꯑꯣ ꯀꯔꯤꯅꯣ ꯅꯪ ꯌꯣꯟꯕꯗꯣ ꯀꯩꯕ ꯐꯨꯔꯤꯠ ꯂꯣꯄꯦꯠ ꯑꯣ
ꯦꯟꯕꯗꯤ ꯊꯤꯁꯤꯡ ꯌꯥꯝ ꯂꯩꯌꯦꯕꯀꯣ ꯑꯗꯨꯕꯨ ꯑꯅꯧꯕ ꯕꯦꯜꯁꯨ ꯍꯥꯞꯇ꯭ꯔꯗꯤ
ꯑꯍꯣꯡꯕꯗ ꯑꯗꯨꯝ ꯌꯣꯟꯊꯣꯛꯄꯅ ꯐꯗ꯭ꯔꯣꯅꯦ ꯑꯗꯣ
ꯈꯣꯡꯅꯗ ꯌꯣꯜꯂꯣꯏ ꯅꯁꯤꯗꯤ ꯑꯗꯨꯅꯤ ꯍꯨꯟ ꯍꯨꯟꯅ ꯌ ꯌꯣꯂꯣꯏꯅꯪ ꯁꯤ